ꯍꯜꯂ ꯍꯜꯂꯣ
ꯍꯜꯂꯣ
ꯍꯜꯂꯣ
ꯍꯜꯂꯣ
ꯍꯜꯂꯣ ꯇꯥꯕ꯭ꯔꯣ ꯚꯥꯏ
ꯑꯧ ꯇꯥꯢꯑꯦ
ꯇꯥꯔꯦ ꯇꯥꯔꯦ
ꯌꯥꯝ ꯇꯞ ꯅ ꯇꯥꯢꯑꯦ ꯅꯪꯅ ꯉꯥꯡꯕꯗꯣ ꯌꯥꯝ ꯇꯞꯅ ꯇꯥꯏ
ꯀꯔꯤꯒꯤꯅꯣ ꯈꯪꯗꯦ
ꯊꯣꯡꯗ꯭ꯔꯤ ꯊꯣꯡꯗꯨꯒꯤ ꯇꯤꯜꯍꯧ ꯁꯦꯝꯃꯤ
ꯑꯣ ꯑꯩ ꯖꯤꯝ ꯆꯠꯀꯦ ꯇꯧꯔꯝꯕꯅꯤ
ꯑꯣ ꯄꯨꯡ ꯀꯦꯌꯥꯗ ꯆꯠꯇꯨꯅꯣ
ꯇꯥꯔꯦꯠ ꯈꯔ ꯍꯦꯜ ꯂ ꯆꯠꯀꯦ
ꯇꯔꯦꯠꯇꯗꯤ ꯊꯦꯡꯃꯟꯗ꯭ꯔꯣ
ꯄꯤꯁ ꯀꯥꯏꯗꯦꯗ ꯃꯇꯝ ꯆꯪꯉꯥꯟ ꯆꯠꯇꯣꯅꯦ
ꯎꯝ ꯊꯕꯛ ꯌꯥꯝ ꯆꯤꯟꯕ ꯃꯥꯜꯂꯦ ꯑ ꯌꯦꯟ
ꯑꯇꯣꯞꯄꯗꯤ ꯌꯥꯎꯗ꯭ꯔꯣ ꯊꯣꯡꯗꯣꯏꯁꯦ
ꯌꯦꯟꯗꯕꯨ ꯀꯔꯤ ꯑꯇꯣꯞꯄ ꯌꯥꯎꯗꯣꯏꯅꯣ
ꯏꯔꯣꯟꯕ ꯀꯩꯀꯥ
ꯌꯥꯎꯔꯣꯏꯗ ꯏꯔꯣꯟꯕ ꯑꯝꯇ ꯄꯥꯝꯅꯗꯦ ꯑꯣ ꯁꯂꯥꯗ ꯄꯨꯗꯤꯁꯦꯝꯅꯤ
ꯀꯅꯥ ꯀꯅꯥ ꯊꯣꯡꯃꯤꯟꯅꯩꯅꯣꯅꯣ
ꯅꯍꯥꯟꯒꯩꯗꯤ ꯑꯩꯈꯣꯏ ꯑꯍꯨꯝꯗꯪ ꯆꯥꯕꯅꯦ ꯑꯗꯣ ꯉꯁꯤꯗꯤ ꯏꯃꯥꯟꯅꯕꯤ ꯑꯃ ꯂꯥꯛꯄꯅꯤ ꯃꯥ ꯑꯩꯈꯣꯏ ꯃꯔꯤ
ꯉꯁꯤ ꯑꯩꯁꯦ ꯖꯤꯝꯗ ꯀꯩꯀꯩ ꯇꯧꯁꯤꯒꯦ ꯈꯜꯂꯝꯕꯅꯤꯅ
ꯑꯣ ꯀꯩꯀꯩ ꯇꯧꯒꯦ
ꯉꯁꯤꯗꯤ ꯈꯔ ꯆꯠꯂꯅꯤ ꯈꯔ ꯌꯣꯠ ꯊꯥꯡꯒꯠꯂꯅꯤ ꯈꯣꯡꯗꯤ ꯈꯔ ꯈꯔ ꯁꯥꯟꯅꯔꯅꯤ ꯑꯗꯨꯒꯗ ꯕꯤꯂꯤꯒꯩꯒ
ꯑꯣꯀꯦ ꯁꯅꯣ ꯊꯅ
ꯁꯅꯒꯦ
ꯄꯨꯡ ꯀꯌꯥꯗ ꯍꯜꯂꯛꯇꯣꯏꯅꯣ
ꯄꯨꯡ ꯈꯪꯗ꯭ꯔꯤ ꯁꯥꯟꯅ ꯂꯣꯏꯔ ꯍꯜꯂꯛꯀꯅꯤ
ꯎꯝ
ꯊꯕꯛ ꯂꯩꯇꯕꯅꯤꯅ
ꯑꯣ ꯆꯥꯥꯛꯇꯤ ꯀꯅꯥꯅ ꯊꯣꯡꯏꯅꯣ
ꯑꯩꯈꯣꯏ ꯏꯃꯥꯅ
ꯎꯝ ꯅꯪꯗꯤ ꯍꯩꯇ꯭ꯔꯣ
ꯏꯃꯥ ꯂꯩꯔꯤꯃꯤꯅ ꯑꯩꯗꯤ ꯅꯥꯎ ꯆꯥꯎꯔ ꯂꯩꯔꯦ
ꯎꯝ ꯐꯠꯇꯅꯦ ꯑꯗꯨ
ꯀꯔꯤ ꯍꯥꯏꯕ
ꯐꯠꯇꯦ ꯍꯥꯏꯕ ꯇꯝꯁꯟꯗꯧꯅꯦ ꯍꯥꯏꯕ
ꯀꯣꯟꯅ ꯑꯩ ꯅꯨꯄꯤ ꯊꯤꯔꯦ ꯅꯨꯄꯤꯗꯨ ꯑꯗꯨꯝ ꯊꯣꯡꯕꯤꯗ ꯂꯩꯦ ꯑꯗꯨ
ꯎꯝ ꯑꯗꯨꯅ ꯃꯨꯍꯅ ꯄꯠꯇ꯭ꯔꯦ ꯍꯧꯖꯤꯛꯀꯥꯟꯁꯤ ꯃꯥꯏ ꯅꯨꯄꯥꯅ ꯂꯣꯏ ꯊꯣꯡꯉꯒ ꯃꯥꯏ ꯅꯨꯄꯤꯅ ꯂꯣꯏ ꯆꯥꯕꯅꯦ
ꯀꯔꯤ ꯍꯥꯏꯕ
ꯍꯧꯖꯤꯛꯀꯥꯟꯗꯤ ꯃꯥꯏ ꯅꯨꯄꯥꯅ ꯊꯣꯡꯉꯒ ꯃꯥꯏ ꯅꯨꯄꯤꯅ ꯂꯣꯏ ꯆꯥꯕꯅꯦ ꯍꯥꯏꯕ
ꯑꯗꯨꯅ ꯍꯧꯖꯤꯛꯀꯥꯟ ꯍꯧꯖꯤꯛꯀꯥꯟꯅꯤꯗꯅ ꯑꯩꯗꯤ ꯌꯥꯝ ꯇ꯭ꯔꯦꯗꯤꯟꯅꯜ